ꯇꯥꯔꯕꯣ ꯀꯩꯗꯧꯔꯝꯃꯤꯅꯣ
ꯌꯥꯝꯝꯇ ꯇꯧꯇꯦꯔꯥ ꯁꯨꯝꯅ ꯏꯔꯃꯤꯅꯦ ꯍꯄꯤꯅꯦ ꯅꯝꯕ ꯀꯩ ꯇꯧꯒꯦ
ꯑꯩꯁꯨ ꯍꯤꯞꯄꯤ ꯃꯩ ꯂꯥꯛꯄ ꯉꯥꯏꯔꯤ ꯄꯨꯡ ꯃꯔꯤꯗ ꯂꯃꯩ ꯂꯥꯛꯀꯗꯣꯏꯅꯦꯌꯦ ꯑꯗꯨꯒꯤ ꯀꯩꯝ ꯆꯠꯇ꯭ꯔꯣ
ꯅꯝꯇ ꯆꯠꯇ ꯊꯕꯛ ꯆꯠꯀꯦ ꯇꯧꯔꯒꯅꯦ ꯀꯩꯇ ꯆꯠꯇꯦ ꯑꯣꯏꯅꯤꯡꯗꯔꯦ ꯀꯣꯏꯕꯒ ꯑꯝꯇ ꯄꯥꯝꯗꯔꯦ
ꯈꯔ ꯈꯔ ꯆꯠꯂꯨꯅꯦ ꯅꯨꯡꯗꯥꯡ ꯋꯥꯏꯔꯝ ꯆꯨꯞꯠꯄꯅ ꯅꯨꯡꯉꯥꯏꯕꯅꯦ ꯅꯨꯡꯁꯥ ꯁꯥꯔꯀꯥꯟꯗꯗꯤ ꯊꯣꯛꯅꯤꯡꯗꯦꯕ ꯌꯨꯝꯗꯩ ꯃꯄꯥꯟ
ꯑꯥ ꯑꯗꯨꯅꯨꯡꯗꯋꯥꯏ ꯑꯜꯗꯗꯤ ꯏꯪ ꯏꯪ ꯂꯥꯎꯑꯣꯦ ꯗꯔꯝꯗ ꯈꯖꯤꯛ ꯈꯖꯤꯛ ꯆꯠꯄꯁꯨ ꯌꯥꯎꯋꯣꯏ
ꯉꯔꯥꯡꯁꯦ ꯉꯔꯥꯡꯁꯦ ꯅꯨꯡꯗꯥꯡꯁꯦ ꯀꯩꯅꯣ ꯇꯧꯕ ꯑꯥꯏꯁ ꯀ꯭ꯔꯤꯝꯁꯦ ꯆꯥꯅꯤꯡꯉꯛꯑꯕꯀꯣ ꯑꯗꯨꯒꯅꯦ ꯑꯩꯈꯣꯏ ꯆꯦꯁꯤꯅ ꯑꯁꯤ ꯀꯩꯅꯣꯗꯒꯤ ꯑꯩꯈꯣꯏ ꯃꯥꯂꯣꯝꯒꯤ ꯏꯁꯀꯣꯟꯜ ꯃꯌꯥꯗ ꯑꯥꯏꯁ ꯀ꯭ꯔꯤꯝ ꯆꯥꯐꯝ ꯑꯃ ꯂꯩꯕ ꯑꯗꯨꯗ ꯆꯧꯁꯦꯅ ꯆꯠꯂꯦ ꯊꯣꯡ ꯂꯣꯜꯂꯝꯃꯦ ꯌꯥꯝ ꯆꯥꯅꯤꯡ ꯇꯣꯏꯔꯣ ꯈꯪꯗꯦꯕ ꯂꯣꯜꯂꯝꯃꯦ ꯑꯗꯒꯤ ꯀꯩꯁꯥꯝꯄꯥꯠꯀꯤ ꯗꯣꯐꯇꯨꯗ ꯑꯃꯨꯛ ꯂꯩꯔꯨꯔꯁꯦ ꯆꯠꯂꯁꯦꯅ ꯑꯗꯨꯕꯨ ꯍꯥꯏꯒꯠꯂꯨꯔꯁꯨꯗꯥꯅ ꯆꯠꯂꯦ ꯑꯗꯨꯒꯅꯦ ꯗꯣꯞꯁꯦ ꯌꯧꯔꯛꯄꯁꯤꯗ ꯗꯣꯞ ꯗꯣꯞꯇꯇꯩ ꯂꯩꯗꯣꯏ ꯁꯣꯔꯨꯛ ꯊꯥꯡꯃꯩꯕꯟꯒꯤ ꯕꯗꯤꯂꯥꯜ ꯂꯩꯕꯗꯣ ꯑꯗꯨꯗ ꯆꯠꯂꯨꯔꯁꯤꯔ ꯑꯗ ꯑꯩꯅ ꯍꯥꯏꯔꯛꯀ ꯆꯠꯄꯩ ꯆꯠꯄ ꯅꯨꯡꯁꯤꯠꯁꯤꯁꯨ ꯌꯥꯝ ꯁꯤꯠꯄꯒꯤ ꯏꯪ ꯏꯪ ꯂꯥꯎꯕꯒꯤ ꯌꯥꯝ ꯅꯨꯡꯉꯥꯏꯕꯗꯣ
ꯎ ꯍꯜꯂꯣ
ꯑꯗꯨꯗꯅꯦ ꯆꯠꯂꯁꯤꯔꯥꯅ ꯍꯥꯏꯕꯗꯨꯗ ꯆꯠꯂꯦ ꯆꯠꯂꯒꯅꯦ ꯕꯗꯤꯤꯂꯥꯜꯁꯦ ꯊꯣꯡ ꯂꯣꯜꯂꯝꯃꯦ
ꯎꯝ
ꯊꯣꯡ ꯂꯣꯜꯂꯝꯕꯗꯒꯤꯗꯤ ꯀꯩꯅꯣ ꯇꯧꯔꯦ ꯈꯣꯏꯇꯧꯁꯦ ꯁꯥꯎꯅꯤꯡꯉꯦ ꯗꯣꯞꯇꯣ ꯗꯣꯞꯇ ꯂꯩꯖꯒꯦ ꯇꯧꯔꯒ ꯂꯩꯗꯕꯤꯗ ꯊꯥꯡꯃꯩꯕꯟ ꯇꯥꯟ ꯂꯥꯛꯏ ꯅꯠꯇ꯭ꯔꯥ
ꯎꯝ
ꯑꯗꯨꯒꯗꯤ ꯍꯜꯂꯦ ꯍꯜꯂꯒ ꯗꯣꯐꯇꯒꯤ ꯂꯩꯔꯦ
ꯑꯣꯝ
ꯆꯥꯗꯕꯗꯤ ꯌꯥꯗꯕꯅꯤꯅ ꯆꯥꯅꯤꯡꯉꯒ ꯑꯗꯨꯒ ꯆꯥꯔꯦ ꯗꯣꯞꯇꯒꯤꯦ ꯀꯣꯏꯆꯠꯁꯤ ꯀꯌꯥ ꯅꯨꯡꯉꯥꯏꯔꯕ꯭ꯔꯥ ꯏꯪ ꯏꯪ ꯂꯧꯗꯥꯅꯤ
ꯏꯁꯇ꯭ꯔꯤꯠ ꯐꯨꯗ ꯃꯌꯥꯝ ꯐꯝꯃꯦ ꯀꯩꯅꯣ ꯅꯪꯅ ꯆꯥꯕ ꯄꯥꯝꯖꯕꯅꯦ ꯌꯥꯝ
ꯑꯗꯨꯒ ꯀꯩꯅꯣꯁꯨꯣ ꯎꯝ ꯑꯩꯈꯣꯏꯒꯤ ꯍꯦꯛ ꯃꯃꯥꯡꯗ ꯑꯃ ꯃꯍ ꯕꯂꯤꯗ ꯁꯣꯐꯇꯤ ꯑꯥꯏꯁ ꯀ꯭ꯔꯤꯝ ꯌꯣꯟꯕꯗꯣ ꯑꯗꯨꯒꯤ ꯑꯁ ꯀ ꯏꯁ꯭ꯔꯤꯝꯗꯣ ꯑꯗꯨꯃꯥꯏꯅꯗꯤ ꯇꯧꯒꯗ꯭ꯔꯥ ꯃꯍꯥꯎ ꯃꯥꯟꯅꯒꯗ꯭ꯔꯥꯗꯤ ꯈꯪꯗꯦꯕꯀꯣ ꯑꯩꯈꯣꯏꯒꯤ ꯍꯦꯛ ꯑꯩꯈꯣꯏꯒꯤ ꯍꯦꯛ ꯃꯃꯥꯡꯗ ꯌꯣꯜꯂꯦꯕ
ꯑꯥ
ꯑꯩꯈꯣꯏꯒꯤ ꯍꯦꯛ ꯃꯃꯥꯡꯗ ꯌꯣꯟꯕꯗꯨꯗ ꯑꯩꯁꯦ ꯑ ꯑꯗꯨ ꯍꯥꯟꯅ ꯁꯣꯔꯣꯛꯂ ꯊꯣꯛꯎꯕꯅꯦꯕ ꯑꯗꯨꯒ ꯑꯥꯏꯁ ꯀ꯭ꯔꯤꯝꯗꯣ ꯂꯣꯏ ꯑꯣꯏꯈ꯭ꯔꯦꯅ ꯍꯥꯏꯔꯛꯑꯕ ꯎ
ꯑꯣ ꯃꯤ ꯌꯥꯝ ꯂꯩꯅꯔꯝꯃꯤꯑ ꯑꯩ ꯃꯍꯥꯕ꯭ꯂꯤꯒꯤꯁꯤꯁꯨ ꯑꯗꯨꯝ ꯃꯤ ꯌꯥꯝ ꯆꯪꯉꯦ
ꯑꯩꯈꯣꯏꯒꯤꯅ ꯑꯃꯨꯛ ꯑꯅꯛꯄ ꯑꯣꯏꯕꯒꯤ ꯀꯩꯅꯣ ꯇꯧꯋꯦꯕ ꯎꯝ ꯆꯥꯕꯤꯗꯕ ꯍꯥꯏꯇꯥꯔꯦ ꯑꯩꯅ ꯊꯣꯛꯑꯒ ꯆꯥꯕꯤꯗꯕ
ꯈꯪꯉꯦ ꯑꯗꯨꯕꯨꯗꯤ ꯅꯪꯗꯤ ꯑꯣ ꯅꯪꯕꯨꯗꯤ ꯑꯆꯥꯄꯣꯠ ꯃꯐꯝꯁꯦ ꯆꯥꯗꯕ ꯂꯩꯔꯝꯃꯗꯣꯏꯅꯤ
ꯑꯩꯅ ꯅꯛꯃꯜꯂꯦꯅ ꯍꯥꯎꯗꯧ ꯃꯥꯟꯗꯕ ꯑꯩ ꯋꯥꯈꯜꯗ
ꯍꯪꯅꯦ ꯅꯪꯕꯨꯗꯤ ꯑꯔꯥꯞꯄ ꯈꯔ ꯄꯥꯝꯖꯩꯌꯦ ꯑꯔꯥꯞꯄꯅ ꯍꯦꯟꯅ ꯍꯥꯎꯕ ꯃꯤꯅꯦ
ꯃꯥꯅꯦ ꯑꯔꯥꯞꯄꯅ ꯈꯔ ꯍꯥꯎꯋꯦ ꯕꯤꯠ ꯂꯩꯗꯅ ꯑꯔꯥꯞꯄꯅ
ꯍꯣ ꯍꯣꯏ ꯃꯦꯝꯃꯦ ꯑꯔꯥꯞꯄꯅ ꯍꯦꯟꯅ ꯉꯥꯎꯖꯕꯅꯦ ꯑꯗꯨꯅꯕꯨ ꯄꯣꯠ ꯊꯝꯕ ꯀꯥꯟꯗ ꯄꯣꯠ ꯊꯝꯕ ꯀꯥꯟꯗꯁꯨ ꯂꯥꯞꯅ ꯂꯥꯛꯏꯕꯅꯤ
ꯃꯥꯅꯦ ꯑꯩꯗꯤ ꯑꯩ ꯍꯌꯦꯡ ꯏꯁꯩ ꯌꯦꯡꯗꯣꯏꯁꯦ ꯏꯁꯥꯁꯨ ꯅꯨꯡꯉꯥꯏꯇꯦ ꯑꯗꯨꯁꯨ ꯇꯤꯀꯦꯠ ꯀꯛꯁꯜꯂꯨꯔꯕꯅꯤꯅ ꯌꯦꯡꯉꯅꯤ ꯎꯄꯥꯏ ꯂꯩꯇꯦ ꯑꯣꯐꯔ
ꯏꯁꯩ ꯅꯣꯡꯃ
ꯍꯥꯏꯗꯤ ꯇꯤꯛꯀꯦꯠꯇꯣ ꯉꯜꯂꯤꯉꯩꯗꯒꯤꯩ ꯂꯧꯁꯤꯟꯂ ꯂꯩꯈ꯭ꯔꯕꯅꯤꯅ ꯄꯩꯁꯥꯗꯣ ꯄꯥꯝꯃꯨꯏꯗꯅ ꯑꯗꯨꯒꯤ ꯑꯗꯨꯝ ꯌꯦꯡꯉꯒꯦꯅ ꯈꯟꯕ ꯑꯦ ꯑꯅꯛꯄꯗ ꯃꯦꯂꯥ ꯑꯃ ꯇꯧꯗꯣꯔꯦꯅꯦ ꯆꯆꯧꯁꯤꯔꯣ
ꯀꯥꯏꯗ
ꯁꯒꯣꯜꯕꯟꯗ ꯗꯦꯠ ꯀꯩꯅꯣꯗꯒꯤ ꯍꯧꯗꯣꯏꯕ ꯗꯦꯠꯅꯦ ꯇꯦꯟ ꯖꯨꯂꯥꯏꯗꯒꯤꯅꯅꯦ ꯁꯦꯀꯦꯟ ꯑꯣꯒꯁ ꯐꯥꯎ ꯍꯧꯗꯣꯏꯕ
ꯎꯝ ꯀꯔꯤ ꯀꯔꯤꯃꯦꯂꯥ
ꯑꯗꯨꯝ ꯄꯣꯠ ꯆꯩꯩ ꯆꯥꯕꯤ ꯈꯣꯠꯄꯤ ꯗ꯭ꯔꯦꯁ ꯑꯗꯨꯗꯒꯤ ꯃꯌꯥꯝ ꯁꯥꯟꯅꯄꯣꯠ ꯀꯩꯀꯥ ꯑꯗꯩ ꯑꯩ ꯇꯣꯡꯅꯕ ꯀꯩꯀꯥ ꯂꯣꯏ ꯌꯥꯎꯗꯣꯏꯅꯦ
ꯑꯣ ꯌꯥꯏ ꯌꯦꯕ
ꯎꯝ
ꯀꯥꯟꯖ ꯀꯔꯝ ꯀꯥꯟꯗꯅꯣ
ꯀꯥꯡꯁꯦ ꯗꯦꯠ ꯀꯥꯡꯁꯦ ꯗꯦꯠ ꯁꯤꯛꯁꯇꯤꯟ ꯑꯣꯏꯔꯝꯗꯧ ꯃꯥꯜꯂꯦ
ꯑꯣꯃꯁ ꯅꯪꯗꯤ ꯊꯝꯕꯥꯜꯒꯤ ꯃꯇꯝꯗꯁꯨ ꯀꯣꯏꯕ꯭ꯔ ꯆꯠꯂꯤ ꯑꯩꯈꯣꯏꯗꯤ ꯊꯝꯕꯥꯜ ꯃꯇꯝꯗꯁꯨ
ꯎ ꯊꯝꯕꯥꯜ ꯃ ꯀꯥꯏꯅꯣ ꯇꯧꯋꯦ ꯃꯃꯥꯡꯒꯤ ꯀꯥꯡꯗꯤ ꯑꯩ ꯀꯣꯏꯕ ꯆꯠꯂꯦ ꯍꯟꯗꯛꯀꯤ ꯀꯥꯡꯗꯤ ꯆꯠꯇꯧ ꯃꯥꯟꯗꯦꯗ
ꯀꯔꯤꯒꯤ
ꯆꯠꯃꯤꯟꯅꯅꯤꯡꯉꯥꯏ ꯃꯤ ꯂꯩꯇꯦ ꯏꯃꯥꯟꯅꯕꯤꯈꯩꯗꯨꯁꯨ ꯌꯦꯟ ꯇꯥꯇꯦ
ꯎꯝ ꯑꯩꯗꯤ ꯀꯥꯡ ꯑꯝꯇ ꯆꯠꯇ꯭ꯔꯤꯌꯦ ꯊꯝꯕꯥꯜ ꯃꯇꯝꯗꯁꯨ ꯆꯠꯇꯦ ꯑꯗꯒꯤ ꯁꯟꯐ꯭ꯂꯥꯋꯔ ꯃꯇꯝꯗꯁꯨ ꯆ
ꯁꯟꯐ꯭ꯂꯥꯋꯔ ꯃꯇꯝꯗꯤ ꯁꯨ ꯌꯥꯗꯦ ꯆꯠꯇꯦ
ꯀꯩ ꯑꯃꯝꯇ ꯆꯠꯇꯦ ꯑꯝꯇ ꯌꯥꯎꯗꯦꯕ ꯑꯩꯈꯣꯏ ꯑꯗꯨꯒꯨꯝꯕ ꯐꯪꯁꯟꯁꯦ
ꯎꯝ ꯀꯩꯅꯅ ꯇꯧ ꯎꯝ ꯀꯩꯅꯣ ꯀꯥꯡꯒꯤ ꯑꯣꯐꯔ ꯇꯧꯔꯤꯅꯦ ꯑꯥꯏꯂꯦꯁ ꯑꯦꯛ ꯑꯦꯛꯁꯇꯦꯟꯁꯟ ꯈꯨꯖꯤꯟꯒꯤꯁꯨ ꯇꯧꯔꯤ
ꯑꯩ ꯄꯥꯝꯗꯦ ꯑꯩ ꯑꯗꯨꯒꯨꯝꯕ ꯊꯕꯛꯇꯣ ꯑꯩ ꯏꯁꯥꯅ ꯊꯋꯥꯏ ꯌꯥꯎꯖꯗꯦꯕ
ꯖꯦꯜ ꯄꯣꯂꯤꯁꯁꯦ ꯂꯨꯄꯥ ꯊ꯭ꯔꯤ ꯍꯟꯗ꯭ꯔꯦꯗ ꯈꯛꯇꯅꯤ
ꯑꯩꯒꯤ ꯑꯣꯏꯅꯗꯤꯅꯦ ꯑꯗꯨꯒꯤ ꯊꯕꯛꯇꯣ ꯑꯃꯠꯇ ꯄꯥꯝꯗꯦ ꯑꯩꯅ ꯄꯥꯝꯃꯤꯁꯦ ꯑꯩ ꯑꯩꯗꯤ ꯈꯨꯠꯁꯦꯝꯗꯤ ꯐꯖꯕꯗꯨꯅꯦ ꯑꯩꯗꯤ ꯄꯥꯝꯃꯤꯁꯦ
ꯎꯝ ꯄꯝ
ꯁꯦꯡꯗꯤ ꯒ꯭ꯂꯣ ꯀꯥꯕꯤ
ꯎꯝ
ꯑꯗꯨ ꯑꯣꯏꯅꯤꯡꯉꯦ ꯑꯩꯗꯤ ꯑꯝꯇ ꯄꯥꯝꯗꯦ ꯑꯗꯨꯒꯨꯝꯕꯗꯣ
ꯎꯝ
ꯍꯣꯏ ꯑꯩ ꯁꯝꯒꯨꯝꯕ ꯇꯤꯡꯕꯗꯤ ꯄꯥꯝꯃꯦꯀꯣ ꯈꯣꯏ ꯁꯝ ꯐꯠꯇꯕꯅꯤꯅ
ꯀꯩꯁꯨ ꯀꯩꯅꯣꯇꯧ ꯎꯝ ꯇ꯭ꯔꯤꯠꯃꯦꯟ ꯑꯝꯇꯪ ꯇꯧꯊꯣꯛꯑꯣ ꯑꯗꯣ ꯑꯗꯨꯝ ꯌꯥꯅꯤꯌꯦ
ꯑꯁ ꯐꯥꯏꯚ ꯇꯥꯏꯝꯁ ꯁꯨꯔꯦ ꯏꯕꯦꯃ ꯐꯥꯏꯚ ꯇꯥꯏꯝꯁ ꯀꯣ ꯑꯩꯅ ꯀꯥꯎꯟ ꯇꯧꯔꯕꯅꯤ ꯐꯥꯏꯚ ꯇꯥꯏꯝꯁ
ꯀꯅꯣ ꯇꯧꯕꯒꯤ
ꯑꯗꯩ ꯃꯔꯛ ꯑꯃ ꯐꯔꯝꯃꯕꯅꯦ ꯍꯟꯇꯛꯁꯦ ꯊꯥꯎ ꯏ ꯇꯩꯕꯤꯗꯕ ꯑꯗꯒꯤ ꯑꯩꯅ ꯅꯍꯥꯟ ꯆꯥꯛꯀꯧꯕ ꯆꯠ
ꯑꯁ ꯁꯦꯁꯥꯗꯤꯀꯣ ꯐꯖꯅ ꯐꯩꯀꯣ ꯅꯪ ꯊꯥꯖꯔꯣꯏ ꯑꯩ ꯑꯩ ꯑꯥꯗꯒꯤ ꯊꯣꯛꯂꯛꯄꯗ ꯑꯩ ꯁ ꯁꯝꯖꯦ ꯄꯨꯔꯥ ꯂꯋꯥꯏꯖꯦ ꯄꯨꯔꯥ ꯀꯦꯜꯂꯝꯃꯕꯅꯦ ꯈꯪꯕ꯭ꯔꯥ ꯁꯝꯖꯦ ꯑꯗꯨꯗꯒꯤ ꯁꯝꯖꯦ ꯑꯩ ꯗ ꯌꯥꯝ ꯇꯦꯟꯅ ꯀꯛꯊꯠꯂꯦꯕꯀꯣ
ꯎꯝ
ꯊꯠꯂꯦ ꯑꯗꯨꯗꯒꯤ ꯑꯩ ꯑꯩꯅ ꯊꯣꯛꯂꯛꯄꯗꯒꯤ ꯁꯝ ꯀꯛꯄꯗꯨꯅ ꯑꯩ ꯍꯧꯖꯤꯛꯐꯧ ꯁꯝ ꯀꯛꯇ꯭ꯔꯤ ꯌꯦꯕꯀꯣ
ꯎꯝ
ꯑꯗꯣ ꯑꯩ ꯁꯝ ꯀꯛꯊꯠꯄ ꯀꯥꯟꯗ ꯑꯩꯁꯦ ꯄꯨꯔꯥ ꯁꯝꯖꯦ ꯄꯨꯟꯕ ꯁꯨꯡꯌꯥ ꯌꯥꯗꯕꯩ ꯀꯛꯊꯠꯄꯅꯦꯕ ꯑꯩꯒꯤꯗꯣ ꯑꯗꯩ ꯁꯦꯁꯥꯗ ꯐꯖꯅ ꯇꯩ ꯁꯦꯁꯥꯖꯦ ꯆꯥꯅꯕꯩ ꯆꯥꯡꯖꯦ ꯀꯣꯛ ꯇꯨꯝꯕꯗ ꯁꯝꯖꯦ ꯀ ꯑꯃꯕꯣꯛ ꯀꯦꯟꯗꯕꯤꯅꯦꯕ ꯈꯪꯕ꯭ꯔꯥ
ꯑꯗꯣ ꯅꯪꯒꯤꯗꯤ ꯅꯣꯏ ꯅꯣꯏ ꯃꯝ ꯑꯣ ꯅꯪꯒꯤꯗꯤ ꯅꯣꯏ ꯃꯥꯥꯅ ꯅꯪ ꯏꯔꯨꯖꯔꯝꯗꯥꯏꯗ ꯊꯥꯎꯖꯦ ꯃꯈꯣꯡꯗꯒꯤ ꯐꯖꯅꯅ ꯇꯩꯔꯝꯅꯤ
ꯑꯥ ꯑꯈꯣꯏ ꯃꯥꯅ ꯇꯩꯕꯤꯕ ꯌꯥꯎꯋꯤ ꯑꯗꯨ ꯇꯩꯗꯕꯁꯨ ꯌꯥꯎꯋꯤ ꯑꯩꯅ ꯗꯨꯝ ꯇꯩꯔꯒ ꯑꯗꯨꯝ ꯀꯩꯅꯣ ꯏꯔꯨꯖꯊꯣꯛꯄꯁꯨ ꯌꯥꯎꯏꯗ ꯑꯩꯅ
ꯝꯗꯣ ꯌꯦꯡꯕꯗ ꯂꯨꯝ ꯂꯨꯡ ꯂꯥꯎꯋꯦ ꯑꯩꯈꯣꯏꯁꯤꯅ ꯄꯨꯔꯥ ꯆꯨꯖꯥꯛ ꯃꯁꯝ ꯑꯣꯜꯂꯕꯅꯦꯕ
ꯑꯩ ꯕꯦꯡꯒ꯭ꯂꯣꯔꯗ ꯕꯦꯡꯒ꯭ꯂꯣꯔꯗ ꯆꯪꯉꯨꯕꯗꯩ ꯁꯝ ꯃꯥꯡꯉꯤꯅꯦꯕ ꯈꯪꯕ꯭ꯔꯥ ꯑꯩ ꯑꯩ ꯍꯥꯟꯅ ꯑꯩ ꯍꯥꯟꯅ ꯁꯝ ꯀꯩꯝ ꯇꯧꯔꯝꯗꯦꯕꯀꯣ ꯑꯗꯣ ꯍꯧꯖꯤꯛꯇꯤ ꯌꯨꯝ ꯂꯩ ꯎꯝ ꯑꯗꯣ ꯑꯩꯖꯍꯧꯖꯤꯛ ꯕꯦꯡꯒ꯭ꯂꯣꯔ ꯂꯩꯕꯖꯦ ꯀꯩꯅꯣ ꯌꯨꯝꯗ ꯂꯩꯕꯗꯒꯤꯅꯦ ꯍꯥꯟꯅꯒꯤ ꯁꯝꯗꯣ ꯑꯗꯨꯏ ꯐꯤꯕꯝꯗꯣ ꯑꯃꯨꯛ ꯍꯟꯖꯤꯜꯂꯛꯑꯦꯕ ꯑꯖꯨ ꯈ ꯐꯔꯦ
ꯑꯩꯈꯣꯏꯗꯤ ꯌꯥꯗ꯭ꯔꯦ ꯄꯨꯃꯥꯏ ꯂꯣꯏꯔꯦ ꯑꯩꯈꯣꯏꯅꯒ ꯍꯥꯏꯗꯤ ꯆꯦꯛꯁꯤ ꯁꯝꯒꯤꯁꯦ ꯑꯗꯨꯅ
ꯁꯦ ꯍꯥꯏ ꯇꯨ ꯁꯇꯜ ꯅꯝꯕꯔ ꯁꯦꯚꯦꯟ ꯆꯦꯔꯤꯠ
ꯑꯩ ꯀꯩꯅꯣꯗꯁꯨ ꯆꯠꯅꯤꯡꯉꯤꯅꯦ ꯁꯤꯒꯤ ꯍꯣꯇꯦꯜ ꯏꯝꯐꯥꯜꯗ ꯄꯣꯞ ꯑꯞ ꯇꯧꯕꯗꯣ
ꯑꯥ ꯑꯗꯨꯗꯣ ꯑꯁ ꯑꯗꯨꯗꯣ ꯄꯩꯁꯥ ꯌꯥꯝ ꯄꯥꯏꯗ꯭ꯔꯗꯤ ꯑꯩꯗꯤ ꯆꯠꯄ ꯇꯜꯂꯦ
ꯋꯥꯏ ꯏꯁꯇꯥꯏꯜ ꯗꯤꯁ ꯎꯝ ꯢꯁꯇꯥꯏꯜ ꯄꯔꯐꯦꯛ
ꯑꯥꯏ ꯖꯦꯅꯤꯐꯔ ꯁꯣꯃꯥꯖꯁꯤꯅ ꯀꯩꯅꯣ ꯆꯥꯏꯅꯥ ꯆꯠꯂꯨꯕꯗꯩ ꯆꯥꯏꯅꯥꯒꯤ ꯗ꯭ꯔꯦꯁꯀꯖꯦ ꯁꯦꯠꯂꯒ ꯄꯣꯛꯑꯞ ꯁꯤꯗ ꯂꯥꯛꯏꯁꯤꯅ ꯑ ꯑ
ꯐꯖꯩꯗꯨꯗꯤ ꯃꯤꯗꯤ
ꯈꯪꯗꯦ ꯑꯗꯨꯏꯁꯨ
ꯐꯖꯕꯒꯤ ꯐꯖꯕꯒꯤ ꯉꯥꯛꯇꯅꯤ ꯐꯖꯕꯅ ꯇꯧꯔꯗꯤ ꯏꯄꯛꯇ ꯄꯛꯏ
ꯍꯝꯝ ꯈꯔ ꯄꯨꯟꯁꯤꯅꯦ
ꯄꯨꯟꯁꯦ ꯄꯨꯟꯁꯦ ꯄꯨꯟꯁꯦꯗꯤ ꯍꯥꯏꯔꯒ
ꯈꯔ ꯆꯠꯁꯦꯕ ꯀꯣꯏ ꯆꯠ ꯊꯣꯛꯇꯣꯏꯅꯤ ꯀꯩꯅꯣ ꯍꯧꯔꯛꯑꯣ ꯍꯥꯏꯅꯦ ꯑꯩꯈꯣꯏꯗꯤ
ꯀꯅꯥꯝꯇ ꯊꯣꯛꯅꯔꯛꯇꯦ ꯍꯥꯏꯗꯤ ꯈꯔ ꯂꯩꯔꯗꯤ ꯊꯕꯛ ꯀꯩ ꯀꯥꯞꯐꯝ ꯧ ꯇꯧꯅꯈꯤꯕꯗ ꯑꯃꯠꯇ ꯁꯪꯅꯔꯔꯣꯏ ꯍꯧꯖꯤꯛꯇ ꯊꯕꯨ ꯄꯩ ꯂꯩꯅꯕꯩ ꯋꯥꯅꯤ
ꯀꯩꯅꯣ ꯇꯧꯋꯤꯅꯦ ꯎꯝ
ꯁꯪꯉꯔꯣꯏꯕ
ꯕꯦꯡꯒ꯭ꯂꯣꯔꯗ ꯀꯩꯅꯣ ꯇꯧꯋꯤ ꯅꯍꯥꯟꯅ ꯀꯩ ꯂꯝꯗꯅꯣꯃ ꯂꯨꯍꯣꯡꯗꯧ ꯂꯨꯍꯣꯡꯗꯧꯕ ꯑꯃ ꯅꯨꯄꯤꯅ ꯅꯨꯄꯥ ꯍꯥꯠꯇꯣꯛꯏꯗꯅ
ꯎꯝ
ꯑꯗꯨꯅ ꯑꯉꯥ ꯀꯩꯅꯣꯅ ꯑꯃꯨꯛ ꯕꯦꯡꯒ꯭ꯂꯣꯔꯗ ꯑꯃꯨꯛ ꯇꯧꯔꯤ ꯕꯦꯡꯒꯂꯣꯔꯗꯅ ꯑꯃꯨꯛ ꯅꯨꯄꯥꯁꯤꯅ ꯅꯨꯄꯤꯁꯦ ꯍꯥꯠꯇꯣꯛꯏꯕ ꯀꯩꯅꯣꯗ ꯏꯟ ꯃ ꯆꯤꯡꯗꯩ ꯑꯣꯏꯔ ꯃꯥꯜꯂꯦ ꯁꯨꯃꯥꯏꯅ ꯂꯣꯏ ꯇꯧꯅꯩꯁꯤ ꯁ ꯀꯃꯥꯏꯅ ꯇꯧꯖꯥꯅ ꯍꯟꯗꯛꯁꯤꯐꯥꯎ
ꯅꯠꯇꯦꯍꯦ ꯑꯗꯨꯗꯤ ꯀꯩꯅꯦ ꯅꯨꯄꯤꯗꯨꯅꯅꯦ ꯊꯣꯡꯗꯒꯤ ꯏꯟꯖꯩ ꯍꯥꯏꯕ
ꯑꯗꯨꯗꯒꯤ
ꯊꯣꯡꯗꯒꯤ ꯏꯟꯊꯕ ꯏꯟꯊꯩ ꯍꯥꯏꯕꯅꯦꯕ
ꯑꯣ ꯅꯍ ꯍꯥꯏꯁꯦ ꯑꯃ ꯅꯨꯄꯤ ꯑꯃꯒꯤꯗꯣ ꯅꯠꯇ꯭ꯔꯣ ꯑꯁ ꯁꯤꯁꯤꯅ ꯑꯃꯨꯛ ꯅꯨꯄꯥꯁꯤꯅ ꯑꯃꯨꯛ ꯏꯟꯊꯔꯤꯕ ꯅꯨꯄꯤꯁꯦ ꯇꯣꯡꯉꯥꯜꯂꯤꯁꯤꯅꯛ ꯁꯤꯁꯤꯅ ꯅꯍꯥꯟ ꯑꯣꯏꯔ ꯃꯥꯜꯂꯦ ꯕꯦꯡꯒ꯭ꯂꯣꯔꯗ
ꯎꯝ
ꯉꯁꯤꯉꯣ꯭ꯂ ꯁꯔꯁ ꯇꯧꯕꯅ ꯊꯒꯦ ꯅꯤꯉꯣꯜ ꯅꯤꯉꯣꯜ ꯐꯤꯒꯤꯁꯨ ꯁꯦꯜ ꯇꯧꯔꯦ ꯍꯧꯖꯤꯛ
ꯖꯤꯁꯅ ꯑꯗꯅꯤ ꯄꯁꯄꯥꯏ
ꯀ꯭ꯋꯥ ꯂꯩ ꯏꯟ ꯐꯤꯇꯤꯒ ꯐꯪꯕ ꯀ ꯌꯥꯝ ꯁꯤ ꯀ
ꯑ
ꯑ ꯍꯣꯏ
ꯎ ꯐꯉꯦꯗ